ꯍꯂꯣ ꯍꯜꯂꯣ ꯇꯥꯔꯕꯥ ꯍꯜꯂꯣ
ꯍꯜꯂꯣ ꯇꯥꯔꯕꯔꯕꯣ
ꯇꯥꯔꯦꯔꯕ ꯇꯥꯔꯦ
ꯇꯕ꯭ꯔꯣ ꯍꯥꯏꯕꯗꯤ ꯇꯥꯏꯅꯦ
ꯑꯩ ꯇꯥꯕ꯭ꯔꯣ ꯑꯩꯉꯥꯡꯁꯦ
ꯇꯥꯏꯌꯦ ꯀꯩꯗꯧꯔꯤꯅꯣ
ꯎꯝ ꯆꯥꯛ ꯆꯥꯛꯀꯦ ꯇꯧꯔꯝꯕꯅꯦ ꯑꯗꯨ ꯂꯩꯔꯒ ꯆꯥꯔꯅꯤ
ꯅꯪ ꯕꯣꯂꯨꯝ ꯈꯔ ꯂꯩꯈꯠꯂꯣ ꯕꯣꯜ ꯌꯦꯡꯒꯦꯔ ꯈꯟꯕꯅꯦ ꯀꯩꯅꯣꯒꯤ ꯐ꯭ꯔꯥꯟꯁꯀ ꯀꯩꯅꯣꯒ ꯂꯩꯇꯅꯦ
ꯅꯣꯔꯋꯦꯒ ꯂꯩ ꯏꯕꯅꯦ
ꯐ꯭ꯔꯥꯟꯁꯀ ꯑꯁꯤꯗꯨ ꯀꯩ ꯀꯩꯅꯣ ꯐ꯭ꯔꯥꯟꯁ ꯀ ꯀꯩꯅꯣ ꯀꯗ ꯅꯣꯔꯋꯦ ꯀ
ꯎꯝ ꯃꯕꯥ ꯄꯒ ꯍꯂꯥꯟ
ꯐ꯭ꯔꯥꯟꯁꯀ ꯅꯣꯔꯋꯦꯒ ꯄꯨꯡ ꯃꯔꯔꯣ ꯃꯈꯥꯏꯗ ꯅꯠꯇ꯭ꯔꯥ
ꯑꯅꯤ ꯂꯩꯕꯅꯦ ꯑꯃꯁꯨ ꯏꯔꯥꯛꯀ ꯀꯩꯅꯣꯝꯕ ꯑꯃꯁꯗꯨꯁꯨ ꯂꯩꯕꯅꯤꯅꯦ ꯀꯥꯎꯈ꯭ꯔꯦ ꯑꯗꯨꯗꯣ ꯑꯅꯤ ꯑꯅꯤ ꯂꯩꯔꯝꯃꯦꯕ ꯍꯧꯖꯤꯛꯇꯤ ꯃꯇꯝꯇꯣ ꯆꯠ ꯃꯅ ꯅꯨꯃꯤꯗꯥ
ꯀꯩꯅꯣ ꯇꯧ ꯅꯣꯏꯁꯤ ꯆꯥꯛ ꯊꯤꯗ꯭ꯦ
ꯎꯝ ꯆꯥꯛ ꯊꯤꯕꯗꯤ ꯍꯧꯈ꯭ꯔꯦ ꯑꯗꯨꯝ ꯎꯔꯦꯟ ꯉ ꯂꯩ ꯆꯥꯔꯒꯦ ꯇꯧꯕꯅꯤꯗ ꯁꯤꯗꯂ
ꯀꯔꯤꯅꯖꯥꯅꯣ
ꯌꯦꯟ ꯊꯣꯡꯉꯤ
ꯑꯥꯎꯣꯏꯅꯦ
ꯎꯝ ꯌꯦꯟꯊꯣꯡ ꯑꯃꯒ ꯆꯝꯐꯨꯠ ꯐꯨꯠꯄ ꯑꯃꯒ ꯑꯣꯏꯍꯧꯒꯨꯝ ꯇꯧꯍꯧꯕꯅꯦ ꯑꯩ ꯑꯗꯨ ꯌꯦꯡꯒꯗꯧꯔꯤꯃꯦ ꯀꯥꯔꯋꯥꯁꯇꯗ
ꯑꯩ ꯌꯦꯡꯁꯤꯔ ꯌꯦꯡꯉꯒꯨꯝꯁꯤꯔ ꯈꯜꯂꯤꯅꯦ ꯄꯨꯡ ꯕꯥꯔꯣ ꯃꯈꯥꯏꯗꯨꯗ
ꯁꯥꯔꯗ ꯑꯩꯈꯣꯏ ꯍꯧꯖꯤꯅꯥ ꯑꯃꯨꯈꯛ ꯑꯍꯤꯡ ꯂꯩꯕꯅꯦꯕ ꯑꯗꯨ ꯉꯔꯥꯡ ꯅꯍꯥꯟꯗꯤ ꯂꯩꯇ꯭ꯔꯦꯕ ꯀꯥꯔꯣ ꯋꯥꯁꯇ
ꯑꯥ
ꯉꯔꯥꯡ ꯅꯍꯥꯟꯗꯤ ꯂꯩꯇꯦꯕ ꯑꯗꯨꯗ ꯉꯁꯤꯗꯤ ꯕꯣꯔꯗꯤꯡꯁꯦ ꯂꯩ ꯂꯩꯒꯅꯦꯅ ꯍꯥꯏꯕꯅꯦꯕ
ꯎꯝ
ꯃꯦꯠꯁꯇꯨ ꯐꯖꯅꯤꯗꯅ ꯑꯗꯨꯅ ꯌꯦꯡꯁꯤ ꯔꯥꯟ ꯇꯧꯕꯅꯤꯗ
ꯑꯥ
ꯉꯁꯥꯏꯒꯤ ꯀꯦꯁꯇꯨ ꯀꯃꯥꯏꯅ ꯇꯧꯔꯛꯑꯕ
ꯑ ꯁ ꯂꯣꯁꯤꯅꯗ ꯍꯥ
ꯑꯅꯤꯃꯛ ꯁꯦꯡꯗꯣꯛꯅꯈ꯭ꯔꯦ ꯍꯥꯏꯒ ꯑꯃ ꯍꯥꯏꯔꯛꯑꯦ
ꯄꯨꯟꯅ ꯃꯕꯥꯅꯤ ꯐꯝꯃꯤꯟꯅꯔ ꯁꯦꯡꯗꯣꯔꯛꯏꯗꯣ ꯑꯩꯈꯣꯏ ꯀꯩꯅꯣ ꯂꯩꯔꯤꯉꯩꯗꯅꯦ
ꯑꯣ ꯅꯣꯏ ꯃꯌꯥꯝꯅ ꯔꯥꯏ ꯇꯥꯔꯒ꯭ꯔꯕ
ꯍꯣꯏꯃꯦ ꯀꯩꯅꯣꯗꯨ ꯍꯧꯖꯤꯛꯀꯤ ꯁꯂꯥꯏ ꯑꯗꯣ ꯑꯩꯈꯣꯏꯒꯤ ꯒꯥꯔꯤ ꯇꯣꯡꯃꯤꯟꯅꯔꯛꯏꯃꯦ ꯃꯥꯁꯦ ꯑꯩꯈꯣꯏ ꯒꯥꯔꯤ ꯇꯣꯡꯉꯛꯏꯃꯦ ꯃꯣꯏꯔꯥꯡ ꯐꯥꯎꯕ ꯇꯣꯡꯉꯏꯅꯦ ꯑꯗꯨꯏ ꯃꯥ ꯂꯩꯍꯧꯔꯤꯅꯦ
ꯃꯃꯥꯟꯅꯕ ꯁꯔꯣꯁꯤ ꯃꯃꯥꯟꯅꯕ꯭ꯔꯕ
ꯅꯅꯥꯠꯇ ꯀꯩꯅꯣꯅꯤ ꯊ ꯁꯨꯝ ꯀꯩꯅꯣꯅꯤ ꯀꯦꯁ ꯃꯣꯏ ꯄꯥꯏꯕꯤꯕ ꯈꯛꯇꯅꯤ
ꯎ ꯄꯩꯁꯥꯗꯤ ꯀꯌꯥꯝ ꯐꯥꯎꯎꯔꯕ ꯃꯥꯅ
ꯈꯪꯗꯦꯁꯦ ꯑꯗꯨꯒꯤ ꯋꯥꯔꯤꯗ ꯑꯗꯨꯝꯕꯥꯏ ꯋꯥꯔꯤꯗꯨꯣ ꯑꯥ ꯀꯩꯅꯣ ꯣꯜꯅꯦ
ꯎꯝ
ꯀꯩꯅꯣꯒꯤ ꯔꯣꯅꯥꯜꯗꯣꯒꯤ ꯑꯃ ꯑꯌꯦꯁꯤꯠ ꯍꯥꯡꯆꯤꯠꯂꯣ ꯂꯩꯕꯗꯣ
ꯔꯣꯅꯥꯜꯗꯣꯈꯣꯏꯒꯤ ꯀꯩꯅꯣꯗ ꯉꯁꯤ ꯏꯔꯥꯏ ꯅꯨꯃꯤꯠꯅꯤꯗꯔ ꯊꯥꯡꯖꯥ ꯀꯥꯂꯒ ꯅꯣꯡꯃꯥꯏꯖꯤꯡ ꯅꯨꯃꯤꯠ ꯇꯥꯡ ꯀꯨꯟꯃꯄꯟ ꯀꯨꯟꯅꯤꯄꯥꯟꯗ ꯂꯩꯕ ꯍꯥꯏꯇꯥꯔꯦ
ꯑꯥ ꯅꯣꯡꯃꯥꯏꯖꯤꯡ ꯇꯥꯕꯅꯤ ꯅꯣꯡꯃꯥꯏꯖꯤꯡꯁꯦ ꯄꯨꯡ ꯀꯌꯥꯗꯅ ꯃꯉꯥꯗꯒꯤ ꯑꯣꯏꯅ ꯇꯥꯇꯅꯦ
ꯑꯗꯨꯒ ꯄꯨꯡ ꯇꯔꯦꯠ ꯃꯈꯥꯏꯗꯅ ꯑꯩꯈꯣꯏꯒꯤ ꯃꯦꯁꯤꯒꯤ ꯀꯔꯃꯦꯁꯤ
ꯁ ꯑꯗꯨꯒꯤꯗꯨꯗꯤ ꯌꯦꯡꯗꯕ ꯌꯥꯕ ꯅꯠꯇꯦ
ꯑꯅꯤꯃꯛ ꯌꯦꯡꯒꯗꯅꯤꯍ ꯑꯗꯨ ꯑꯅꯤꯃꯛ ꯄꯣꯔꯇꯨꯒꯥꯜꯁꯨ ꯀꯩꯅꯣꯁꯨ ꯑꯅꯤꯃꯛ ꯑꯗꯨꯝ ꯆꯪꯗꯤ ꯆꯪꯏꯗ ꯔꯥꯎꯟ ꯊꯥꯔꯇꯤꯦ
ꯆꯪꯉꯅꯤꯌꯦ ꯆꯪꯕꯗꯤ ꯔꯣꯅꯥꯜꯗꯣ ꯕꯣꯜ ꯐꯖꯔꯛꯑꯅꯤ ꯑꯃꯨꯛ ꯍꯦ ꯐꯖꯔꯛꯑꯅꯦꯕ ꯍꯟꯗꯛꯀꯤꯁꯤꯦ ꯀꯩꯅꯣ ꯋꯥꯔꯜ ꯀꯞ ꯍꯟꯗꯛꯀꯤ ꯃꯦꯁꯅ ꯑꯃꯨꯛ ꯍꯦꯟꯅ ꯁꯨꯝ ꯂꯨꯁꯤꯜꯂꯛꯏꯃꯤꯅꯅꯦ
ꯎꯝ ꯐꯖꯔꯛꯑꯅꯤꯍ ꯑꯦ ꯃꯃꯥꯡꯒꯤꯗꯤ ꯐꯖꯕ ꯍꯧꯔꯛꯑꯕ ꯃꯣꯏ ꯂꯤꯡꯖꯦꯜ ꯃꯥꯟꯅꯗꯤ ꯀꯩꯁꯨ ꯂꯩꯕ ꯄꯣꯠ ꯅꯠꯇꯦ
ꯍꯣꯏ ꯏꯁꯀ꯭ꯋꯥꯠ ꯇꯤꯝ ꯐꯖꯔꯤꯅꯦ ꯍꯥꯏꯕ
ꯍꯥꯟꯅꯇꯤꯝ ꯍꯥꯟꯅꯅꯇꯤꯝ ꯌꯥꯝ ꯐꯖꯗ꯭ꯔꯒꯁꯨ ꯂꯤꯡꯖꯦꯜ ꯃꯥꯟꯅꯔꯦꯑꯕ ꯅꯥꯅꯤꯈꯣꯏ ꯃꯇꯝꯗꯗꯤ
ꯅꯥꯅꯤ ꯑꯗꯨꯗꯤ ꯀꯣꯔꯦꯁꯃꯥ ꯍꯥꯏꯕ꯭ꯔꯥ ꯌꯥꯎ ꯃꯇꯝꯗꯣ
ꯑꯗꯒꯤ ꯀꯩꯅꯣ ꯅꯍꯥꯟꯒꯤꯗꯨꯁꯨ ꯒꯣꯜꯗꯨꯣ ꯃꯉꯣꯟꯗ ꯄꯤꯗꯕꯩꯅꯦꯕ ꯕꯣꯜ ꯄꯤꯕꯗꯤ ꯑꯅꯤꯔꯛ ꯑꯍꯨꯝꯂꯛꯄꯨꯗꯤ ꯃꯥ ꯁꯣꯏꯖꯩꯀꯣ ꯕꯣꯜꯁꯦ ꯃꯉꯣꯟꯗ ꯆꯥꯡ ꯅꯥꯏꯅ ꯄꯤꯕꯤꯗ꯭ꯔꯦꯕ
ꯑꯍꯨꯝꯂꯛ ꯑ ꯑꯍꯨꯝꯂꯛ ꯁꯣꯏꯀꯣ ꯁꯣꯏꯕ ꯍꯥꯏꯗꯤ ꯃꯁꯥꯅ ꯗꯥꯏꯔꯦꯛ ꯁꯣꯏꯕ ꯅꯠꯇꯦ ꯂꯛ ꯂꯩꯇꯕ ꯍꯥꯏꯇꯥꯔꯦ ꯑꯃꯨꯛꯁꯨ ꯀꯤꯞꯄꯔ ꯀꯤꯞꯄꯔꯅ ꯀꯥꯎꯈꯠꯂꯀꯥꯟꯗ ꯃꯥꯅ ꯐꯥꯔꯒ ꯀꯩꯅꯣ ꯇꯧꯔꯤꯗꯨꯗꯤ
ꯃꯉꯣꯟꯗ ꯌꯥꯝ ꯇꯣꯏꯅ ꯄꯤꯁꯤꯟ ꯇꯥꯔꯒꯗꯤ ꯃꯥ ꯁꯣꯏꯗꯅꯗꯤ ꯆꯟꯒꯅꯦꯕ
ꯅꯍꯥꯟꯗꯨ ꯍꯦꯇ꯭ꯔꯤꯛ ꯂꯧꯗꯧꯕ ꯃꯦꯠꯆ ꯑꯃ ꯆꯠꯂꯗꯤ ꯍꯦꯇ꯭ꯔꯤꯛ ꯂꯧꯔꯦ ꯀꯩꯅꯣ
ꯕꯣꯜ ꯄꯤꯕꯗꯨ ꯍꯣꯏ ꯑꯃꯨꯛꯁꯨ ꯃꯁꯥꯅ ꯑꯅꯤꯔꯛ ꯁꯣꯏꯒꯔꯦ ꯑꯃꯨꯛꯅ ꯑꯥꯎꯟ ꯒꯣꯜ ꯇꯥꯔꯦ ꯗꯩ ꯑꯅꯤꯗ ꯑꯃꯅ ꯀꯤꯞꯄꯔꯅ ꯑꯃꯨꯛ ꯉꯥꯛꯊꯣꯔꯛꯑꯦ ꯑꯃꯨꯛꯅ ꯀꯩꯅꯣ ꯇꯧꯍꯧꯗ꯭ꯔꯦ ꯄꯣꯁꯇ ꯄꯥꯜꯂ ꯍꯟꯗꯣꯛꯈꯤꯕꯥ ꯀꯩꯅꯣ ꯇꯧꯕ ꯅꯥꯀꯟ ꯂꯣꯝ ꯆꯠꯈꯤꯕ꯭ꯔꯥ ꯑꯗꯨꯒꯤ ꯑꯠ
ꯑꯃꯨꯛꯅ ꯀꯤꯞꯄꯔꯗ ꯗꯥꯏꯔꯦꯛ ꯄꯥꯟꯈꯤꯕ ꯑꯃꯨꯛꯅ ꯃꯥꯅ ꯀ ꯃꯊꯛꯇꯩ ꯊꯥꯗꯔꯛ ꯐꯣꯔꯦ ꯇꯧꯀꯥꯟꯗ ꯑꯁꯣꯝꯒꯤ ꯀꯤꯞꯄꯔꯅꯗꯤ ꯐꯥꯍꯧꯗ꯭ꯔꯒ ꯃꯣꯏ ꯑꯁꯣꯝ ꯗꯤꯐꯦꯟꯗꯔꯅ ꯀꯥꯎꯊꯣꯔꯛꯄ
ꯎ
ꯂꯥꯏꯟ ꯃꯄꯥꯗ ꯍꯦꯛꯇꯅꯤ ꯀꯥꯎꯊꯣꯔꯛꯏꯗꯨꯖꯨ ꯃꯈꯥꯗ ꯇꯥꯔꯝꯃꯗꯤꯅꯦ ꯃꯈꯥꯗ ꯒꯤ ꯀꯥꯎꯈꯠꯂꯝꯕ ꯑꯣꯏꯔ ꯗꯤ ꯆꯜꯂꯦꯕ ꯒꯣꯜꯗꯣ ꯗꯨꯝ ꯑꯍꯨꯝꯂꯛꯅꯤꯁꯨ ꯂꯣꯏꯔꯝꯗꯥꯏꯗ ꯂꯥꯁ ꯃꯤꯅꯠꯇꯁꯨ ꯑꯃꯛ ꯁꯣꯏꯕꯅꯤꯗ ꯅꯥꯕ ꯄꯣꯁ ꯇꯔ ꯀꯩꯅꯣꯝ ꯄꯥꯟꯕꯥꯗꯨ
ꯔꯦ
ꯂꯥꯁ ꯃꯤꯅꯤꯠꯇꯁꯨ ꯑꯃꯛ ꯆꯥꯟꯗꯩ ꯇꯧꯔꯝ
ꯃꯥꯅꯦ ꯂꯥꯁ ꯑꯥ ꯃꯣꯏꯅ ꯁꯣꯏꯖꯈꯤꯕꯩꯅꯦ ꯑꯗꯨꯕꯨꯗꯤ
ꯆꯤꯅꯥꯒꯤ ꯍꯟꯗꯛꯀꯤ ꯑꯅꯤꯁꯨꯕꯩ ꯁꯥꯟꯅꯈꯤꯕꯩꯗꯣ
ꯎꯝ
ꯀꯩꯒꯅꯣ ꯇꯥꯕꯗꯨ ꯁꯤꯗꯣ
ꯑꯔꯖꯦꯟꯇꯤꯅꯥꯒ ꯀꯅꯣꯒ
ꯏꯔꯥꯟꯒꯔꯣ ꯁꯥꯎꯗꯤꯒꯔꯣ ꯅꯠꯇꯦ
ꯁꯥꯎꯗꯤ ꯅꯠꯇꯦ ꯁꯥꯎꯗꯤ ꯅꯠꯇꯦ ꯁ ꯀ
ꯑꯁꯇꯔꯤꯌꯥꯒ
ꯀꯥꯏ ꯄꯣꯔꯇꯨꯒꯜꯒ ꯑꯁꯇꯔꯤꯌꯥꯒꯅꯤ ꯁꯥꯟꯅꯩ
ꯅꯠ ꯅꯠꯇꯦꯍꯩ ꯑꯔꯖꯦꯟꯇꯤꯅꯥꯒ ꯑꯁꯇꯔꯤꯌꯥꯅꯤ ꯇꯥꯃꯤꯟꯅꯩꯗꯣ
ꯑꯣ ꯍꯣꯏ ꯎꯝ ꯎꯝ ꯑꯔꯖꯦꯟꯇꯤꯅꯥ ꯑꯁꯇ꯭ꯔꯤꯌꯥꯒ
ꯄꯣꯔꯇꯨꯒꯥꯜꯗꯤ ꯎꯖꯕꯦꯀꯤꯁꯇꯥꯟꯒꯅꯤ ꯑꯥꯔꯖꯦꯟꯇꯤꯅꯥꯒ ꯑꯁꯇ꯭ꯔꯤꯌꯥꯒ ꯁꯥꯟꯅꯕꯩꯗꯨ ꯃꯣꯏꯅꯕꯨꯗꯤ ꯑꯃ ꯍꯥꯟꯗꯤ ꯆꯟꯒꯔꯦ ꯑꯗꯨꯒ ꯂꯥꯁ ꯃꯤꯅꯠꯇꯨꯅ
ꯃꯣꯏꯅꯅꯦ ꯃꯣꯏꯁꯨ ꯑꯁꯇꯔꯤꯌꯥꯗ ꯀꯤꯅ ꯁꯥꯟꯅꯔꯤꯃꯦꯕ ꯑꯁꯇ꯭ꯔꯤꯌꯥꯒꯤ ꯀꯩꯅꯣ ꯈꯤꯇꯪ ꯃꯣꯏꯒꯤ ꯀꯩꯅꯣ ꯇꯧꯅꯕ ꯌꯥꯎꯗꯦꯕꯀꯣ
ꯁꯨꯠ ꯇꯧꯅꯕ ꯊꯥꯅꯕ ꯌꯥꯎꯗꯦ
ꯎꯝ ꯑꯗꯨ ꯑꯣꯏꯇꯥꯔꯒꯗꯤ ꯀꯩꯅꯣ ꯇꯧꯗꯧꯕ
ꯕꯣꯜꯗꯨ ꯀꯟꯅ ꯊꯥꯒꯗꯕꯗꯣ ꯑꯩ ꯀꯩꯅꯣ ꯇꯧꯗꯕ ꯈꯨꯠꯂꯣꯏ ꯗꯕꯍꯥꯏꯇꯥꯔꯦ꯫ ꯆꯥꯛꯆꯥꯔꯦꯕ
ꯆꯥꯔꯦ
ꯆꯥꯥ ꯕꯣꯜ ꯌꯦꯡꯗꯗꯤ ꯄꯨꯡ ꯀꯌꯥꯗ ꯇꯨꯝꯃꯗꯕ
ꯄꯨꯡ ꯎꯝ ꯀꯩꯅꯣ ꯇꯥꯔꯅꯤ ꯁ ꯑꯗꯨꯝ ꯏꯟꯗꯤꯌꯥꯗꯅꯤꯅ ꯁꯥꯕꯅꯤꯅ ꯄꯨꯡ ꯇꯔꯥꯃꯥꯊꯣꯏ ꯃꯈꯥꯏ ꯕꯥꯔꯣ ꯑꯗꯨꯝ ꯇꯥꯏꯗ ꯇꯨꯝ ꯃꯇꯝ ꯑꯝ ꯊꯦꯡꯉꯦꯕ ꯌꯨꯝꯅꯥꯝ ꯃꯨꯇꯨꯝꯗ ꯏꯁꯩ ꯂꯩꯌꯦꯅꯤ ꯏꯃꯥꯟꯅꯕꯝꯁꯨ ꯃꯦꯁꯦꯖ ꯊꯥꯖꯤꯜꯂ ꯑꯝꯕꯅꯤ ꯑꯩꯅ ꯍꯟꯒꯤꯗ꯭ꯔꯝ
ꯀꯔꯥꯏꯗ
ꯌꯨꯝꯅꯥꯝ ꯍꯨꯏꯗꯔꯣꯝꯗ
ꯀꯩꯅꯣ ꯍꯧꯖꯤꯛꯁꯩꯒ ꯇꯧꯅꯔꯤꯕ ꯍꯥꯏꯁꯦ
ꯑꯥ
ꯐꯔꯤꯁꯦ ꯏꯁꯩ ꯇꯧꯅꯤ ꯄꯥꯏꯁꯤ
ꯇꯧꯒꯅꯤ
ꯏꯁꯩ ꯃꯤꯒꯗꯤ ꯌꯦꯡꯕ ꯆꯥꯅꯤꯡꯗ꯭ꯔꯦꯗ ꯍꯗꯕꯨ ꯃꯅꯤ
ꯃꯤꯁꯥꯕ ꯂ ꯍꯥꯕ
ꯇꯁꯨ ꯇ
ꯍꯥ
ꯊꯅ ꯁꯕ ꯂꯥꯛꯇꯣꯏ ꯃꯦꯁꯥꯞꯇꯨ ꯑꯩꯈꯣꯏꯗ ꯆꯥꯗꯣꯔꯤꯕ ꯆꯥꯔꯣꯏꯗꯔꯤꯕꯖꯥꯠꯂꯣ
ꯕꯕꯥꯗꯤ ꯄꯥꯛ ꯂꯥꯛꯇ꯭ꯔꯕ
ꯄꯁꯥꯞ ꯆꯥꯔꯣꯏꯌꯦ ꯃꯌꯨꯝꯗ ꯆꯥꯒꯗꯕ ꯃ ꯃꯥꯜꯂꯦ ꯈꯟꯕꯗ
ꯕꯕꯥꯗꯤ ꯊꯕꯛ ꯆꯠꯇ꯭ꯔꯥ
ꯆꯠꯂꯨꯕꯅꯦ ꯉꯁꯤ
ꯎꯝ
ꯑ ꯉꯔꯥꯡꯗꯣ ꯉꯔꯥꯡꯗꯣ ꯅꯍꯥꯟ ꯑꯃꯨꯛ ꯅꯨꯃꯤꯠ ꯑꯅꯤꯅꯤ ꯃꯔꯛꯇ ꯆꯠꯂꯨꯗ꯭ꯔꯦꯕꯀꯣ ꯑꯗꯨꯏ ꯃꯃꯥꯡꯗ ꯆꯠꯂꯝꯕ ꯊꯕꯛ ꯄꯨꯡ ꯑꯅꯤ ꯃꯈꯥꯏꯃꯨꯛ ꯁꯨꯔꯝꯕ ꯅꯍꯥꯟ ꯑꯃ ꯆꯠꯂꯒ ꯄꯨꯡ ꯃꯉꯥ ꯑꯃꯒ ꯄꯨꯡ ꯇꯔꯦꯠ ꯃꯈꯥꯏ ꯁꯨꯔꯦꯗꯅ
ꯑꯝ
ꯑꯗꯨ ꯂꯣꯏꯕꯒ ꯃꯐꯝ ꯑꯃꯗ ꯍꯣꯡꯖꯜꯂꯦ ꯑꯗꯨꯒ ꯄꯨꯡ ꯑꯍꯨꯝꯗ ꯊꯕꯛꯇꯨ ꯂꯣꯏꯊꯣꯛꯈ꯭ꯔꯦ ꯍꯥꯏꯗꯤ ꯄꯨꯡ ꯑꯍꯨꯝꯇꯪ ꯁꯨꯕꯗ ꯃꯇꯝꯁꯨ ꯍꯜꯂꯛꯄ ꯃꯇꯝꯁꯨ ꯑꯣꯏꯕ ꯍꯥꯏꯇꯥꯔꯦ ꯄꯥꯠ ꯀꯩꯅꯣ ꯀꯣꯝ ꯃꯆꯥ ꯑꯃ ꯇꯧꯔꯒ ꯑꯩꯈꯣꯏꯒꯤ ꯃꯄꯥꯟ ꯃꯄꯥꯟꯗꯣ ꯍꯥꯞꯀꯠꯂꯒ ꯑꯃꯨꯛꯀ ꯇꯧꯈꯠꯄꯒꯤ ꯂꯩꯕꯥꯛꯇꯨꯅ ꯑꯃꯨꯛꯀ ꯑꯩꯈꯣꯏꯒꯤ ꯂꯧ ꯌꯩꯐꯝꯒꯨꯝꯕ ꯀꯩꯒꯨꯝꯕ ꯑꯃ ꯂꯧꯕꯨꯛꯇ ꯇꯣꯡꯈꯠꯍꯜꯂꯒ ꯊꯝꯕ ꯑꯃ ꯂꯩꯗꯅ
ꯀꯩꯅꯣꯝ ꯍꯥꯏꯅꯦ ꯑꯗꯨꯗꯣ ꯑꯗꯨꯗꯣ ꯊꯝꯃꯝꯕ ꯑꯗꯨ ꯑ ꯃꯤꯅꯤꯠ ꯄꯨꯡ ꯑꯍꯨꯝꯈꯛ ꯆꯪꯉꯤꯃꯤꯅꯤ ꯅꯥꯕ ꯊꯨꯗ꯭ꯔꯣ ꯀꯣꯝꯁꯨ ꯇꯧꯔꯕ ꯃꯄꯥꯟ ꯃꯄꯥꯟꯁꯨ ꯊꯣꯡꯒꯠꯂꯕ ꯄꯜꯂꯤ ꯑꯗꯨꯒ ꯍꯧꯖꯤꯛꯀꯤ ꯑꯗꯨꯃꯥꯏꯅꯁꯨ ꯊꯣꯡꯒꯠꯂꯒ ꯊꯝꯃꯤꯕ ꯑꯗꯨꯗ ꯄꯨꯡ ꯀꯛ ꯆꯪꯈ꯭ꯔꯤꯕꯃꯤꯅꯦ ꯑꯃꯅ ꯀꯣꯝ ꯈꯛ ꯇꯧꯕꯗ ꯄꯨꯡ ꯇꯔꯦꯠ ꯃꯈꯥꯏ ꯆꯪꯉꯤꯕ ꯑꯗꯨꯕꯨꯗꯤ ꯏꯁꯤꯡ ꯂꯩꯕꯒꯤ ꯎꯄꯥꯛ ꯊꯥꯕ ꯇꯧꯕꯅꯦꯕꯀꯣ ꯑꯗꯨ ꯇꯧ ꯑꯗꯨ ꯇꯧꯔꯦ ꯑꯗꯨꯒ ꯉꯁꯤꯅ ꯑꯃꯨꯛꯀ ꯊꯪꯅꯕꯗꯨꯗ ꯑꯩꯈꯣꯏꯒꯤ ꯄꯥꯂꯤꯗꯨ ꯈꯤꯇꯪ ꯀꯣꯝꯗꯨ ꯆꯥꯎꯊꯣꯛꯍꯟꯕꯒꯤ ꯍꯥꯏ ꯇꯔꯦ ꯄꯥꯂꯤꯗꯨ ꯊꯩꯗꯣꯛꯄ ꯍꯥꯏꯇꯥꯔꯦ ꯅꯥꯀꯟ ꯑꯃꯗ ꯑꯃꯨꯛꯀ ꯈꯤꯇꯪ ꯆꯥꯎꯊꯣꯟꯕ ꯑꯃ ꯊꯨꯒꯥꯏꯔꯒ ꯑꯃꯝ ꯑꯃꯛ ꯊꯣꯟꯕꯇꯥꯔꯦ
ꯍꯅꯤꯣ
ꯑꯗꯨ ꯄꯨꯡ ꯌꯥꯝ ꯆꯪꯗ ꯃꯥꯜꯅꯤ ꯑꯗꯨꯇꯪ ꯇꯧꯔꯒ ꯍꯜꯂꯛꯑꯦ ꯅꯨꯡꯊꯤꯜ ꯄꯨꯡ ꯑꯞꯃ ꯅ ꯇ ꯇꯥꯞꯗꯣꯏꯔꯝ ꯃꯥꯅꯦ
ꯀꯣꯂꯦꯖ ꯇꯧꯗꯕꯤꯗꯅꯦ
ꯎꯝ
ꯀꯣꯂꯦꯖ ꯅꯣꯏ ꯐꯣꯔꯠ ꯏꯌꯥꯔꯁ ꯇꯝꯃꯔꯣꯏ ꯅꯪ ꯇꯝꯃꯔꯣꯏꯗ꯭ꯔꯣ
ꯇꯃꯔꯣ
ꯇꯝꯃꯣꯏꯗꯕꯨ ꯑꯣꯏꯇꯥꯔꯒꯗꯤ ꯑꯩ ꯋꯥꯈꯜꯗꯅ ꯕꯦꯠꯀꯨꯝꯕ ꯊꯧꯁꯤꯜꯍꯧꯕ
ꯕꯦꯠ ꯇ ꯂꯗ ꯁ ꯂꯪꯗ ꯁꯂꯥꯏꯔꯦ ꯀꯣꯂ ꯊ ꯂ ꯀꯦ ꯃ
ꯑꯦ ꯂꯩꯔꯕꯅꯤ ꯅꯠꯇ꯭ꯔꯒꯅꯅꯦ ꯑꯣꯜ ꯏꯟꯗꯤꯌꯥꯒꯤ ꯑꯣꯏꯅ ꯅꯣꯁ ꯑꯅ ꯑꯦꯛꯖꯥꯝ ꯑꯃ ꯑꯩꯅ ꯅꯪꯉꯣꯟꯗ ꯅꯍꯥꯟ ꯍꯥꯏꯕꯗꯣ ꯑꯗꯨꯗ ꯖꯨꯂꯥꯏꯒꯤ ꯗꯦꯠ ꯊꯥꯔꯇꯤꯗ ꯂꯥꯁ ꯖꯨꯂꯥꯏꯁꯤꯗ ꯂꯥꯁ ꯋꯤꯛꯇ ꯂꯣꯏꯕꯅꯦꯕꯀꯣ ꯑꯣꯣ ꯑꯦꯃꯤꯁꯟ ꯑꯗꯣ ꯑꯦꯠꯃꯤꯁꯟꯗꯨ ꯂꯣꯏꯈ꯭ꯔꯗꯤ ꯇꯧ ꯌꯥꯔꯔꯣꯏ ꯂꯤꯁꯤꯡ ꯇꯔꯨꯛꯀ ꯆꯥꯝꯃꯉꯥꯗ ꯍꯥꯏꯅꯔꯝꯃꯕꯅꯦꯕꯀꯣ ꯑꯩꯅ
ꯎꯝ
ꯑꯦꯃꯤꯁꯟꯒꯤ ꯇꯔꯨꯛ ꯆꯥꯝꯃꯉꯥ ꯑꯇꯣꯞꯄꯗ ꯅꯤꯄꯥꯥꯟ ꯆꯥꯝꯃꯉꯥ ꯇꯔꯦꯠ ꯆꯥꯝꯃꯉꯥꯅ ꯍꯥꯏꯌꯦꯕ ꯑꯦꯠꯃꯤꯁꯟꯒꯤ ꯌꯥꯝ ꯆꯥꯎꯅ ꯍꯥꯏꯔꯌꯦꯦꯕ ꯑꯗꯨ ꯇꯧ ꯇꯥꯔꯒꯗꯤ ꯄꯣꯠꯇꯨ ꯀꯩꯅꯣ ꯑꯩꯅ ꯍꯥꯏꯕꯗ ꯇꯦꯟꯒꯤ ꯊꯥꯗꯣꯛꯍꯧꯕ ꯌꯥꯏꯗꯅ
ꯎꯝ
ꯃꯥꯛꯇ ꯄꯨꯁꯧꯅꯗꯣ
ꯎꯝ
ꯑꯗꯨꯒꯤ ꯑꯃ ꯂꯩꯔꯦ ꯑꯗꯨꯩꯗꯤ ꯐꯣꯔꯠ ꯏꯌꯥꯔꯗꯨ ꯑꯃꯨꯛ ꯇꯝꯊꯒꯦ ꯍꯥꯏꯔꯒꯅ ꯇꯝꯊꯕ ꯌꯥꯔꯦ
ꯑꯗꯨ ꯑꯗꯨꯒꯤ ꯍꯧꯖꯤꯛꯀꯤ ꯑꯦꯛꯖꯥꯝꯗꯨ ꯊꯥꯔꯒ ꯕꯤꯠ
ꯇꯔꯨꯛ ꯆꯥꯝꯃꯉꯥ ꯈꯛꯇꯅꯦꯕ ꯆꯪ ꯆꯪꯅꯤ ꯍꯥꯏ ꯀꯩꯅꯣ ꯑꯦꯗꯃꯤꯁꯟꯒꯤꯗꯤꯀꯣ ꯆꯥꯡꯪꯕꯨꯗꯤ ꯑꯇꯣꯞꯄꯒꯤ ꯄ꯭ꯔꯦꯛꯇꯤꯀꯦꯜꯒꯤ ꯆꯪꯉꯛꯈꯤꯅꯤ ꯑꯗꯩꯗꯤ ꯑꯦꯁꯥꯏꯟꯃꯦꯟꯒꯤ ꯆꯪꯉꯛꯈꯤꯅꯤ ꯐꯣꯔꯝ ꯐꯤꯜꯞꯀꯤ ꯄꯩꯁꯥ ꯆꯪꯈꯤꯅꯤ ꯑꯗꯨ ꯄꯨꯟꯅ ꯑꯔꯥꯎꯟ ꯇ꯭ꯋꯦꯟꯇꯤ ꯐꯥꯏꯚ ꯌꯥꯝꯃ ꯇ꯭ꯋꯦꯟꯇꯤ ꯐꯥꯏꯚꯃꯨꯛ ꯆꯪꯉꯛꯀꯅꯦꯕꯀꯣ ꯄꯨꯟꯅ ꯄꯥꯁꯤꯟꯕ ꯀꯥꯟꯗ ꯑꯗꯨꯣ ꯑꯃꯨꯛꯇꯪꯗ ꯋꯥꯟ ꯇꯥꯏꯝ ꯄꯤꯗꯧꯗꯤꯣꯏ ꯅꯠꯇꯦ ꯃꯆꯦꯠ ꯃꯆꯦꯠ ꯃꯆꯦꯠ ꯁꯨꯝ ꯄꯤꯗꯣꯏꯅꯦ ꯀꯩꯅꯣꯒꯤ ꯃꯇꯝ ꯃꯇꯝꯗꯨꯗ
ꯎꯝ
ꯑꯗꯨꯗꯣ ꯑꯃ ꯂꯩꯔꯦ ꯅꯠꯇ꯭ꯔꯒꯅ ꯀꯝꯄ꯭ꯌꯨꯇꯔꯒꯤ ꯀꯣꯆꯤꯡ ꯆꯠꯄ ꯌꯥꯏ ꯀꯩꯅꯣꯗ ꯎꯝ ꯑꯦꯀ ꯑꯦꯀꯥꯎꯟꯇꯤꯡꯒꯤ ꯆꯠꯄ ꯌꯥꯏ ꯇꯨꯝꯕ ꯆꯠꯀꯦꯁꯨ ꯌꯥꯔꯦ ꯑꯗꯨꯝꯕ ꯃꯌꯥꯝ ꯆꯠꯄ ꯌꯥꯕ ꯂꯩ ꯂꯩꯕꯗꯤ ꯑꯩꯗꯤ ꯄꯩꯁꯥꯗꯨ ꯐꯔꯛ ꯇꯥꯕꯩꯅꯦꯕ ꯑꯩ ꯕꯦꯔꯥꯛ ꯀꯥꯔꯔꯤꯁꯤ ꯄꯩꯁꯥ ꯐꯔꯛ ꯇ ꯅꯗꯤꯦ ꯑꯩ ꯑꯗꯨꯃꯥꯏꯅ ꯆꯠꯂꯅꯤ ꯆꯠꯄꯗꯩꯗꯤ ꯊꯥꯎ ꯅꯣꯡꯃꯗ ꯂꯨꯄꯥ ꯆꯥꯝꯃ ꯆꯥꯝꯃ ꯑꯃ ꯆꯪꯉꯛꯀꯅꯤ ꯋꯥꯟ ꯇꯥꯏꯝꯗ ꯑꯦꯗꯃꯤꯁꯟ ꯇꯧꯈꯤꯕꯗꯨꯗꯤ ꯄꯩꯁꯥꯗꯨꯗꯤ ꯐꯠꯂꯥꯎ ꯄꯤꯕ ꯉꯝꯅꯦꯕꯀꯣ
ꯊꯥꯗꯕꯤꯅꯕꯗꯨ ꯄꯞ ꯐꯣꯞ ꯇꯥꯅ ꯂꯩꯕꯣꯏꯗꯤ ꯐꯕ ꯅꯠꯇ꯭ꯔꯥ
ꯑꯗꯨꯝ ꯆꯠꯂꯛꯄ ꯀꯥꯟ ꯄꯩꯁꯥꯗꯣ ꯑꯗꯨꯒꯤ ꯄꯩꯁꯥꯗꯨ